ꯍꯜꯂꯣ
ꯍꯜꯂꯣ
ꯑ ꯇꯥꯏꯌꯦ ꯇꯥꯏꯌꯦ
ꯇꯥꯕ꯭ꯔꯣ
ꯇꯥꯏꯌꯦ
ꯑꯩꯁꯨ ꯇꯥꯔꯦ ꯐꯝꯂꯝꯕꯅꯦ
ꯅꯨꯡꯉꯥꯏ ꯌꯥꯝ ꯅꯨꯡꯉꯥꯏꯕ ꯃꯥꯜꯂꯦꯀꯣ
ꯅꯪꯗꯤ
ꯑꯗꯨꯝ ꯑꯩ ꯑꯩꯁꯨ ꯃꯇꯝ ꯂꯦꯜꯂꯒ ꯂꯩꯌꯦꯗ
ꯀꯥꯏ ꯂꯩꯕ꯭ꯔꯣ
ꯑꯩꯁꯦ ꯑꯗꯨꯝ ꯏꯝꯐꯥꯜꯗ ꯂꯩ ꯉꯁꯤꯁꯦ ꯀꯩ ꯀꯩ ꯇꯧꯔꯨꯔꯒꯦ
ꯉꯥꯁꯤꯔꯣ
ꯑꯥ
ꯉꯥꯁꯤ ꯌꯨꯝꯗ ꯗꯨꯝ ꯂꯩꯌꯦ꯫
ꯎꯝ ꯊꯕꯛ ꯑꯃ ꯀꯩ ꯀꯩꯅꯣ ꯆꯠꯇꯦ꯫
ꯆꯠꯇꯦ꯫
ꯀꯩꯒꯤꯅꯣ ꯊꯕꯛ ꯂꯩꯇꯕꯒꯤꯔꯥ꯫
ꯊꯕꯛ ꯂꯩꯇꯕꯥ꯫
ꯑꯩ ꯊꯕꯛ ꯄꯤꯌꯨꯔꯣ꯫
ꯍꯣꯏ꯫
ꯍꫭꯏ ꯑꯩꯅ ꯍꯥꯏꯕ ꯀꯥꯟꯗ ꯇ ꯇꯧꯗꯤ ꯇꯧꯒꯗ꯭ꯔꯣꯅꯦ꯫
ꯇꯧꯒꯅꯤ꯫
ꯑꯦꯁ ꯊꯖꯗꯦꯕꯣ ꯑꯩꯅ ꯊ
ꯀꯩꯅꫭ꯫
ꯑꯩꯅ ꯑꯩꯅ ꯊꯕꯛ ꯑꯃ ꯄꯤꯒꯦ ꯍꯥꯏꯔ ꯀꯥꯟꯗ ꯊꯨꯅ ꯈꯨꯝꯃꯦꯕ꯫ ꯑꯗꯨꯒꯤ ꯇꯧꯒꯗꯧ ꯃꯥꯟꯗꯕ꯫
ꯇꯧꯒꯗꯧꯕ ꯃꯥ ꯊꯨꯅ ꯈꯨꯕꯗꫭ ꯇꯧꯒꯗꯧꯒꯅꯤ꯫
ꯊꯥꯖꯕ ꯈꯤꯇꯪ ꯋꯥꯠꯄ ꯍꯥꯏꯇꯥꯔꯦ ꯍꯥꯏꯗꯤ ꯄꯤꯌꯣꯔꯥ ꯄꯤꯌꯣꯔꯥ ꯍꯥꯏꯔ ꯀꯥꯟꯗ ꯍꯣꯏ ꯍꯥꯏꯔꯛꯄꯗꯣ꯫
ꯋꯥ ꯅꯅꯤ꯫
ꯅꯨꯡꯁꯥꯅ ꯁꯥꯕꯅꯦ ꯑ ꯑꯁ ꯃꯥꯡꯁꯨ ꯃꯥꯟꯅꯕꯅꯦ ꯑꯁ ꯑꯩ ꯅꯉꯣꯟꯗ ꯊꯕꯛ ꯄꯤꯒꯦ ꯇꯧꯕꯅꯦ꯫ ꯍꯌꯦꯡ ꯑꯣꯏꯅ ꯄꯤꯔꯒꯦ꯫ ꯉꯁꯤꯗꯤ ꯃꯝꯈ꯭ꯔꯦꯕꯀꯣ ꯅꯪ ꯆꯠꯄ ꯅꯨꯡꯉꯥꯏꯒꯗꯕ ꯃꯥꯟꯗ꯭ꯔꯦ꯫
ꯑꯣ ꯑꯗꯨꯁꯨ ꯅꯪ ꯈꯨꯁꯤꯅꯦꯗ꯫
ꯐꯒꯤ ꯇꯧꯕꯅꯤꯗ꯫
ꯏꯝꯐꯥꯜꯗ ꯀꯔꯤ ꯁꯨꯔ ꯂꯩꯕ꯭ꯔꯣ ꯅꯪꯗꯤ꯫
ꯑꯗꯨꯝ ꯃꯤꯔꯦꯝ ꯑꯣꯏꯅ ꯂꯩ ꯍꯥꯏꯔ ꯑꯩꯈꯣꯏꯗꯤ꯫ ꯆꯥꯕ ꯇꯨꯝꯃ ꯆꯥꯕ ꯇꯨꯝꯃ ꯑꯗꯨꯝ ꯂꯩ꯫